ꯃꯊꯤꯕ ꯃꯥꯂꯦ ꯍꯧꯖꯤꯛꯀꯤꯔꯣ
ꯑꯥ ꯑꯪ ꯃꯤꯅꯤꯠ ꯁꯨꯕꯩꯁꯨꯣꯏꯔꯃꯁ ꯌꯥꯦ
ꯑꯗꯨꯅꯦ ꯍꯥꯏꯁꯦ ꯃꯤꯅꯤꯠ ꯁꯨꯕꯒꯤ ꯇꯔꯥꯅꯤꯊꯣꯏ ꯁꯨꯔꯝꯗꯧ ꯃꯥꯜꯂꯦꯕ ꯃꯣꯏꯅ ꯑꯉꯥꯡꯈꯩꯅ ꯏꯆꯦ ꯇꯔꯥꯅꯤꯊꯣꯏ ꯇꯔꯥꯅꯤꯊꯣꯏ ꯇꯧ ꯍꯟꯗꯛꯀꯤꯗꯤ
ꯎꯝ
ꯊꯣꯏ ꯁꯥꯡꯇꯣꯛꯑꯕꯅꯤ ꯀꯥꯏꯅ ꯍꯥꯏꯔꯛꯑꯦꯕ ꯑꯗꯣ ꯑꯩꯅ ꯈꯜꯂꯤꯁꯦ ꯄꯤ ꯑꯥꯏ ꯗꯤꯗꯣ ꯍꯥꯞꯄ ꯌꯥꯔꯣꯏꯗ꯭ꯔꯥ ꯁꯤꯒꯤꯅꯦꯅ ꯈꯜꯂꯤꯁꯤꯦ ꯀꯣꯜꯗꯤ ꯀꯜꯂꯝꯗꯣꯏ
ꯌꯥꯔꯛꯀꯅꯤꯗ ꯑꯗꯨꯝ ꯑꯗꯨꯏꯗꯨ ꯉꯁꯥꯏꯁꯨ ꯒ꯭ꯔꯨꯞꯇꯁꯨ ꯃꯦꯁꯦꯖ ꯊꯥꯅꯕꯅꯤ ꯌꯦꯡꯉꯣ ꯑꯗꯨꯝ ꯃꯤꯅ ꯄꯩꯁꯥ ꯁꯥꯔꯛꯇꯦ ꯍꯥꯞꯄ ꯌꯥꯔꯒꯗꯤ ꯑꯩꯁꯨ ꯍꯧꯖꯤꯛ ꯑꯃ ꯍꯥꯞꯇꯔꯤꯑꯕ ꯍꯥꯞꯄꯒ ꯌꯦꯡꯊꯔꯑꯦꯕ ꯏꯃꯥꯟꯅꯕ ꯑꯃꯒꯤꯁꯨ ꯅꯍꯥꯟꯗꯒꯤꯩ ꯇꯧꯕꯅꯦꯕ ꯃꯥꯏꯁꯨ ꯉꯁꯤꯐꯥꯎ ꯃꯣꯏ ꯍꯥꯞꯄ ꯌꯥꯗ꯭ꯔꯦꯕ ꯃꯤꯒꯤ ꯔꯤꯁꯤꯞ ꯀꯣꯜ ꯀꯣꯟ ꯇꯔꯥꯍꯨꯝꯗꯩ ꯔꯤꯁꯤꯞ ꯇꯧꯈ꯭ꯔꯕꯅꯦꯕ ꯑꯗꯣ ꯍꯧꯖꯤꯛꯐꯥꯎ ꯍꯥꯞꯄ ꯌꯥꯗ꯭ꯔꯤ ꯑꯗꯨ ꯑꯗꯨꯝ ꯌꯥꯔꯅꯤꯗꯤ ꯍꯥꯏ ꯑꯗꯨꯅ ꯅꯨꯡꯉꯥꯏꯇꯥꯔꯦ
ꯑꯣꯣ
ꯑ
ꯑꯗꯨꯅꯦ ꯑꯗꯨꯃꯥꯏꯅ ꯌꯦꯡꯉꯒ ꯇꯧꯕ ꯇꯥꯕꯅꯤ ꯎꯄ ꯂꯩꯇꯦ ꯑꯩꯈꯣꯏꯁꯨ
ꯎꯝ
ꯑꯩꯈꯣꯏꯅ ꯁꯥꯔꯗꯗꯤ ꯀꯤꯗꯧꯅꯤ ꯑꯩꯈꯣꯏꯗ ꯂꯩꯅꯦ ꯍꯥꯏꯕ ꯅꯨꯃꯤꯠ ꯇꯔꯥꯅꯤ ꯃꯃꯥꯡꯒꯤ ꯔꯦꯕꯦꯅꯤ ꯍꯧꯖꯤꯛ ꯁꯥꯗ ꯂꯩꯌꯦ ꯑꯗꯨꯒꯅꯦ ꯑꯦꯀꯥꯎꯟꯗꯗꯤ ꯄꯩꯁꯥꯁꯦ ꯆꯪꯗꯕ ꯑꯗꯨ
ꯎꯝ
ꯃꯣꯏꯒꯤ ꯀꯩꯅꯣ ꯇꯧꯕ ꯑꯗꯨꯗꯗꯤ ꯄꯩꯁꯥ ꯊꯅ ꯊꯥ ꯕꯖꯦꯠꯇ ꯌꯥꯎꯔ ꯄꯩꯁꯥ ꯑꯣꯟꯊꯣꯔꯛꯇꯕꯒꯤ ꯐꯤꯕꯝꯗ ꯂꯩꯔꯦ ꯑꯗꯨꯒ
ꯑꯩ ꯅꯍꯥꯟꯁꯨ ꯀꯩꯅꯣ ꯇꯧꯋꯤ ꯑꯩꯁꯨ ꯅꯍꯥꯟ ꯅꯨꯃꯤꯠ ꯇꯔꯥꯅꯤ ꯁꯨꯀꯥꯟꯗ ꯄꯩꯁꯥ ꯆꯪꯉꯦ ꯄ꯭ꯔꯣꯁꯦꯁꯤꯡ ꯊꯥꯒꯤꯕꯗꯩ ꯅꯨꯃꯤꯠ ꯇꯔꯥꯅꯤ ꯁꯨꯔ
ꯑꯥ ꯑꯥ ꯑꯗꯨꯃꯥꯏꯅ ꯇꯧꯗꯣꯏꯔꯥ ꯈꯪꯗꯦꯕ ꯏꯅꯥꯎꯄꯤꯒꯤꯁꯨ ꯇꯧ ꯂꯩꯔꯦꯕ ꯅꯍꯥꯟꯈꯩꯗꯤ ꯅꯨꯃꯤꯠ ꯅꯤꯅꯤ ꯌꯥꯝꯃꯕꯗ ꯅꯨꯃꯤꯠ ꯅꯤꯅꯤ ꯀꯩ ꯍꯥꯏꯕ꯭ꯔꯥ ꯌꯥꯝꯃꯕꯗ ꯅꯨꯃꯤꯠ ꯅꯤꯅꯤ ꯍꯥꯏꯔꯛꯇ꯭ꯔꯥ
ꯑꯥ
ꯅꯨꯃꯤꯠ ꯅꯤꯅꯤ ꯀꯩꯅꯣ ꯇꯧꯔꯗꯤ ꯑꯗꯨꯝ ꯆꯪꯉꯛꯄꯅꯦꯕ ꯄ꯭ꯔꯣꯁꯦꯁꯤꯡꯗ ꯂꯩꯔꯒ ꯗꯥꯏꯔꯦꯛ ꯑꯗꯨꯝ ꯑꯦꯀꯥꯎꯟꯗ ꯄꯩꯁꯥ ꯆꯠ ꯂꯧ ꯀꯥꯞꯄꯛꯑꯦꯕ
ꯎꯝ ꯑꯩ ꯑꯩꯅ ꯅꯨꯃꯤꯠ ꯅꯨꯃꯤꯠ ꯇꯔꯥꯅꯤ ꯁꯨꯕꯗꯅꯤ ꯀꯥꯞꯄꯛꯏꯁꯦ
ꯑꯣꯥ ꯅꯪꯗꯤ ꯌꯨꯝꯗ ꯑꯃꯨꯛ ꯃꯨꯛ ꯆꯠꯇ꯭ꯔꯣ
ꯌꯨꯝꯗ ꯍꯌꯦꯡ ꯀꯥꯡꯗꯤ ꯆꯠꯂꯨꯅꯤ
ꯑꯦ ꯀꯥꯡ ꯀꯗꯧꯉꯩꯅꯣ ꯃꯥꯅ ꯀꯥꯡ ꯍꯥꯏꯔ ꯅꯤꯡꯖꯤꯡꯉꯦ ꯗꯦꯠ ꯁꯤꯛꯁꯇꯤꯟꯗ ꯀꯥꯡꯅꯦ ꯑꯌꯥ ꯀꯥꯡ ꯀꯨꯏꯔꯝꯗ꯭ꯔꯤꯅꯦ
ꯑ
ꯗꯦꯠ ꯁꯤꯛꯁꯇꯤꯟ ꯉꯁꯤ ꯗꯦꯠ ꯊꯥꯔꯇꯤꯟ ꯐꯣꯔꯇꯤꯟ ꯐꯤꯞꯇꯤꯟ ꯁꯤꯛꯁꯇꯤꯟ ꯀꯥꯡ ꯁꯒꯣꯟꯁꯦꯟ ꯇ ꯃꯥꯜꯂꯦ
ꯎꯝ
ꯊꯥꯔꯁꯗꯦꯗ ꯇ ꯑꯃꯨꯛ ꯑꯩꯈꯣꯏꯗꯤ ꯃꯦꯔꯥ ꯃꯦꯁ ꯆꯥꯕꯤꯅꯤꯅ ꯆꯥꯔꯨꯗꯔꯤꯅꯦ ꯀꯥꯡ ꯈꯤꯁꯤ ꯆꯥꯁꯤ ꯈꯣꯠꯁꯦ ꯍꯥꯏꯕꯗꯣ ꯉꯥꯒꯨꯝꯕ ꯑꯃ ꯌꯥꯎ
ꯑꯩꯈꯣꯏ ꯁꯨ
ꯍꯥꯎꯕꯅꯤꯅꯦ
ꯆꯠꯂꯨꯅꯤ ꯀꯩꯅꯣ ꯃꯣꯏꯔꯥꯡ ꯆꯠꯂꯨꯁꯤ ꯍꯥꯏꯅꯈꯤꯅꯤ ꯆꯠꯂꯨꯔ ꯂꯣꯏꯔꯦ
ꯅꯣꯏ ꯏꯃꯥꯟꯅꯕꯒꯩ ꯍꯧꯅꯔꯒ ꯆꯠꯊꯗꯣꯏꯅꯦ ꯑꯗꯨꯗꯤ
ꯑꯥ
ꯃꯣꯏꯔꯥꯡꯁꯦ ꯅꯨꯡꯗꯤ ꯅꯨꯡꯉꯥꯏꯕꯅꯦ ꯁꯦꯟꯗ꯭ꯔꯥ ꯑꯩꯗꯤ ꯁꯦꯟꯗ꯭ꯔꯥꯗ ꯑꯩ ꯍꯤ ꯇꯣꯡꯕꯗꯤ ꯌꯥꯝ ꯀꯤꯖꯩꯌꯦꯕꯀꯣ ꯍꯤꯗꯩꯗꯤ ꯏꯔꯣꯏꯕ ꯍꯩꯇꯕꯅꯤꯅ ꯉꯁꯥꯏꯒꯤ ꯏꯁꯤꯡꯁꯦ ꯌꯥꯝ ꯀꯤꯌꯦꯕ ꯑꯉꯥꯡ ꯑꯣꯏꯔꯤꯉꯩꯗꯒꯤ ꯁꯤꯁꯤꯡꯅꯤ ꯌꯥꯝ ꯏꯔꯥꯛꯅꯈꯤꯕ ꯌꯥꯝ ꯁꯥꯊꯤꯅ ꯂꯥꯛꯅꯈꯤꯕ ꯂꯣꯏ ꯇꯝꯕꯗ ꯏꯔꯣꯏ ꯇꯝꯕꯗ ꯄꯨꯈ꯭ꯔꯤꯗ ꯑꯩꯈꯣꯏꯒꯤ ꯕꯣꯇꯜ ꯇꯧꯔꯒ ꯇꯥꯎꯕꯤꯗꯣ ꯑꯉꯥꯡ ꯑꯣꯏꯔꯤꯉꯩꯗ ꯅꯣꯏ ꯇꯧꯔꯛꯄ꯭ꯔꯥ
ꯑꯩꯈꯣꯏ ꯑꯗꯨꯝ ꯂꯨꯞꯄꯛꯏ
ꯑꯥ ꯕꯣꯇꯜꯗꯣ ꯎꯞꯄꯗꯣ ꯑꯩꯅ ꯍꯦꯛ ꯀꯩꯗꯧꯒꯦꯗ ꯕꯣꯇꯜꯗꯣ ꯎꯞꯁꯜꯂꯒ ꯆꯨꯝꯅ ꯑꯗꯨꯝ ꯄꯥꯏꯔꯒ ꯇꯥꯎꯔꯝꯕꯗꯤ ꯐꯗꯧꯕ ꯕꯣꯇꯜꯗꯣ ꯑꯩꯅ ꯐꯗꯤ ꯀꯤꯁꯜꯂꯒ ꯀꯤꯁꯜꯂꯒ ꯊꯕꯥꯛꯇ ꯎꯞꯄꯒ ꯕꯣꯇꯜꯗ ꯅꯪꯒꯜ ꯂꯣꯝꯗ ꯐꯤꯅ ꯀꯤꯁꯜꯂꯕ ꯉꯁꯥꯏꯒꯤ ꯕꯦꯂꯦꯟꯁꯇꯣ ꯄꯨꯕ ꯉꯝꯗ꯭ꯔꯕꯅꯤꯅ ꯊꯣꯛ ꯂꯣꯡꯊꯣꯛꯑꯒ ꯕꯣꯇꯜꯗꯨꯅ ꯇꯥꯎꯔꯒ ꯏꯁꯥ ꯏꯁꯥꯁꯤꯅ ꯏꯁꯤꯡꯗꯨꯗ ꯂꯩꯔꯕ ꯑꯩꯒꯤ ꯑꯩꯁꯦ ꯑꯩꯅ ꯋꯦꯠ ꯑꯩꯁꯤꯅ ꯏꯁꯤꯡꯗ ꯂꯩꯔꯦ ꯕꯣꯇꯜꯗꯅ ꯑꯣꯟꯈꯠꯂꯒ ꯑꯗ ꯏꯁꯤꯡꯗꯨꯒ ꯕꯣꯇꯜꯗꯨꯒ ꯏꯁꯥꯗꯨ ꯀꯤꯁꯤ ꯀꯤꯁꯟꯂꯒ ꯂꯩꯔꯛꯏꯁꯦ ꯍꯦꯛꯇ ꯏꯁꯤꯡ ꯃꯅꯨꯡꯁꯤꯗ ꯁꯨꯃꯥꯏꯅ ꯍꯦꯛꯇ ꯍꯛꯆꯥꯡꯗ ꯂꯨꯞꯄꯒ ꯃꯅꯨꯡ ꯂꯨꯞꯄꯒꯨꯞ ꯑꯗꯨꯒ ꯀꯥꯎ ꯂꯩꯈ꯭ꯔꯕꯅꯤꯅꯦ ꯑꯗꯩꯗꯤ ꯑꯩꯈꯣꯏ ꯆꯦꯍꯣꯏ ꯇꯧꯔꯒ ꯀ ꯆꯤꯡꯈꯠꯂꯦ ꯑꯩꯁꯦ ꯑ ꯁꯣꯔꯁꯦ ꯊꯤꯡꯗꯅ ꯑꯩꯁꯦ ꯌꯥꯝ ꯊꯤꯅ ꯂꯥꯛꯅꯈꯤꯕꯀꯣ ꯀꯣ ꯑꯩꯁꯦ ꯁꯣꯔ ꯐꯨꯟꯗꯅ ꯏꯔꯥꯛꯅꯗꯅ ꯃꯗꯨꯗꯒꯤ ꯑꯩ ꯁꯨꯛꯀꯨꯝ ꯀꯨꯝꯗꯦ
ꯏꯁꯤꯡꯒꯤ ꯊꯕꯛꯁꯦ ꯀꯤꯗꯤ ꯀꯤꯑꯕ
ꯎꯝ
ꯑꯩꯁꯨ ꯏꯔꯣꯏꯕꯨꯗꯤ ꯍꯣꯏ ꯏꯔꯣꯏꯕꯕꯨꯗꯤ ꯍꯩꯗꯤ ꯍꯩꯌꯦꯕ
ꯎꯝ
ꯌꯥꯥꯏꯔꯁꯨ ꯍꯟꯗꯛ ꯀꯩꯅꯣ ꯆꯠꯄꯗ ꯃꯣꯏ ꯁꯀꯨꯗ ꯗꯥꯏꯚꯤꯡ ꯇꯧꯕꯗꯣ ꯈꯪꯉꯤꯗꯅ
ꯈꯪꯗꯦ
ꯏꯁꯤꯡ ꯃꯅꯨꯡꯗ ꯂꯨꯞꯄꯗꯨ ꯈꯪꯗ꯭ꯔꯕ ꯁꯃꯨꯗ꯭ꯔ ꯃꯅꯨꯡꯗ ꯇꯧꯔꯒ ꯀꯦꯜ ꯀꯩꯀꯩ ꯌꯦꯡꯕꯗꯣ ꯉꯥ ꯑꯗꯩꯗꯤ ꯅꯥꯄꯤ ꯀꯩꯀꯩ ꯍꯧꯕꯗꯣ ꯌꯦꯡꯕꯒꯤ
ꯏꯁꯥꯅ ꯏꯁꯥꯅ ꯆꯪꯉꯒ
ꯑꯩ ꯏꯁꯥꯅ ꯑꯣꯛꯁꯤꯖꯦꯟ ꯀꯩꯀꯩ ꯎꯞꯄ ꯆꯪꯗꯣꯏꯅꯦꯕ ꯍꯟꯗꯛ ꯀꯩꯅꯣ ꯆꯠꯄꯗ ꯑꯩꯈꯣꯏꯅ ꯑꯟꯗꯋꯥ ꯅꯤꯀꯣꯕꯔ ꯆꯠꯄꯗ ꯑꯗꯨꯒꯤ ꯇꯧꯕꯒꯤ ꯇ꯭ꯔꯥꯏꯌꯦꯜ ꯇꯧꯋꯦꯕ ꯑꯩꯈꯣꯏꯁꯦ ꯇꯧꯕꯗ ꯀꯩ ꯇꯧꯏꯤ ꯍꯥꯏꯐꯦꯠ ꯍꯣꯏ ꯑꯗꯨ ꯂꯨꯄꯗꯤ ꯆꯠꯂꯛꯇꯦ ꯀꯩꯅꯣ ꯇꯧꯗꯣꯏꯅꯦ ꯍꯥꯟꯅ ꯑꯩꯈꯣꯏ ꯃꯣꯏꯅ ꯇ꯭ꯔꯦꯅꯤꯡ ꯄꯨꯡ ꯑꯃ ꯇ꯭ꯔꯦꯅꯤꯡ ꯄꯤꯗꯣꯏꯅꯦꯕ
ꯑꯥ
ꯗꯤ ꯑꯣꯛꯁꯤꯖꯦꯟꯗꯣ ꯀꯩꯅꯣꯅ ꯍꯣꯜꯂꯔꯣꯏ ꯅꯥꯇꯣꯟꯅ ꯍꯣꯠꯅꯂꯔꯣꯏ ꯈꯥꯅ ꯂꯣꯏꯅ ꯍꯣꯟꯗꯣꯏꯅꯦꯕ ꯑꯗꯨꯒ ꯑꯩꯒꯤ ꯒꯥꯏꯗ ꯑꯃ ꯑꯩꯒꯤ ꯒꯥꯏꯗ ꯑꯃꯒ ꯑꯩꯒ ꯆꯪꯗꯣꯏꯅꯦꯕ ꯀꯩꯅꯣꯗ ꯁ ꯑꯗꯣ ꯃꯅꯨꯡꯗ ꯍꯥꯏꯁꯦ ꯄꯨꯡꯈꯥꯏ ꯑꯃ ꯂꯩꯗꯣꯏꯅꯦꯕ ꯊꯥꯔꯇꯤ ꯃꯤꯅꯠꯁ ꯃꯅꯨꯡꯗꯨꯗ ꯏꯔꯨꯞꯄ ꯂꯩꯗꯣꯏꯅꯦꯕ ꯑꯣꯛꯁꯤꯖꯦꯟ ꯎꯞꯈ꯭ꯔꯅꯤ ꯑꯗꯨꯒ ꯁꯣꯝꯗ ꯃꯅꯨꯡꯗ ꯂꯩꯕ ꯉꯥ ꯑꯗꯩꯗꯤ ꯀꯔꯝ ꯀꯔꯝꯕ ꯅꯥꯄꯤ ꯍꯥꯎꯋꯤ ꯀꯣꯏꯔꯦꯜ ꯅꯨꯡ ꯀꯔꯝꯕ ꯂꯩ ꯑꯗꯨꯝꯕ ꯌꯦꯡꯕꯁꯤ
ꯌꯦꯡꯗꯣꯏꯅꯦꯕ ꯑꯥ
ꯑꯗꯨ ꯇꯧꯕ ꯍꯥꯏꯁꯦ ꯑꯩꯈꯣꯏꯁꯨ ꯇꯧꯗ ꯂꯥꯛꯑꯦ ꯍꯥꯏꯗꯤ ꯇ꯭ꯔꯦꯅꯤꯡ ꯇꯧꯕꯗ ꯃꯣꯏꯗꯣ ꯄꯥꯁ ꯇꯧꯗ꯭ꯔꯗꯤ ꯍꯥꯏ ꯇꯔꯦ ꯏꯁꯥꯒꯤ ꯕ꯭ꯂꯠ ꯄ꯭ꯔꯦꯁꯔ ꯑꯗꯩꯗꯤ ꯕꯤꯄꯤ ꯀꯃꯥꯏꯅ ꯇꯧꯋꯤ ꯅꯪ ꯄꯥꯈꯠꯀꯟꯕ꯭ꯔꯥ ꯇꯧꯔꯗꯤ ꯂꯨꯄꯥ ꯂꯨꯄꯥ ꯌꯥꯗꯦꯕ
ꯑꯥ
ꯑꯗꯨ ꯇꯧꯀꯥꯟꯗ ꯑꯩꯈꯣꯏꯁꯨ ꯍꯥꯏꯐꯦꯠ ꯌꯦꯡꯗꯤ ꯌꯦꯡꯉꯦ ꯌꯦꯡꯉꯛꯄꯗ ꯌꯥꯝꯅ ꯔꯤꯛꯁ ꯈꯔꯁꯨ ꯂꯧꯍꯜꯂꯝꯕ ꯑꯩꯈꯣꯏ ꯏꯁꯥꯗ ꯑꯗꯨꯅ ꯑꯗꯨꯝ ꯇꯧꯗꯅꯕꯨꯗꯤ ꯂꯥꯛꯈ꯭ꯔꯦ ꯇ꯭ꯔꯦꯅꯤꯡ ꯇꯧꯔꯒ ꯑꯗꯨꯝ ꯌꯦꯡꯉꯝꯃꯒ ꯍꯥꯏꯐꯦꯠ ꯑꯗꯩꯗꯤ ꯄꯨꯔꯥ ꯄꯨꯡꯗꯣ ꯌꯥꯝ ꯀꯥꯏꯊꯣꯛꯑꯗꯕ ꯇ꯭ꯔꯦꯅꯤꯡ ꯇꯧꯕꯗ ꯄꯨꯡ ꯑꯃ ꯇꯧꯔꯅꯤ ꯑꯗꯨ ꯂꯣꯏꯔꯒ ꯁꯃꯨꯗ꯭ꯔꯗ ꯄꯨꯡꯈꯥꯏ ꯑꯃ ꯍꯥꯏꯁꯤꯗꯤ ꯑꯩꯗꯤ ꯑꯍꯟ ꯃꯌꯥꯝ ꯌꯥꯎꯔꯁꯨ ꯉꯥꯏꯊꯣꯛ ꯉꯥꯏꯁꯤꯟꯗꯨ ꯌꯥꯅꯗꯗ ꯑꯁ ꯏꯁꯤꯡꯁꯦ ꯕꯦꯔꯥꯅꯤ
ꯑꯩꯗꯤ ꯀꯤꯔꯦ ꯉꯝꯃꯣꯏꯔꯦ ꯑꯅꯦ ꯏꯁꯤꯡꯒꯤ ꯊꯕꯛꯁꯦ ꯑꯗꯨ ꯀꯤꯈꯤꯈ꯭ꯔꯦ ꯑꯩ ꯑꯩꯈꯣꯏꯒꯤ ꯁꯤꯗ ꯀꯩꯅꯣꯒꯤ ꯏꯔꯩꯗ ꯑꯗꯣ ꯑꯃ ꯁꯤꯈꯤꯕꯗꯣ ꯑꯁꯣꯝ ꯅꯥꯀꯟꯗ ꯂꯩꯕ ꯃꯃꯥꯡꯂꯣꯝꯗ ꯂꯩꯕ ꯂꯝꯗꯣ ꯀꯔꯤ ꯍꯥꯏꯕꯅꯣ ꯀꯥꯎꯊꯣꯛꯈ꯭ꯔꯦꯅꯦ ꯑꯍꯣ ꯍꯣ ꯍꯣꯏ ꯍꯣꯏ ꯆꯥꯗꯣꯡꯗ ꯁꯤ ꯁꯤꯈꯤꯕꯗꯣ ꯆꯥꯗꯣꯡꯗ ꯁꯤꯈꯤꯕꯗꯣ ꯑꯗꯨꯒꯤ ꯃꯃꯥꯡꯒꯤ ꯆꯍꯤ ꯍꯟꯇꯛꯇꯤ ꯁꯤꯅꯤ ꯍꯥꯏꯕꯗꯣ ꯃꯃꯥꯡꯒꯤ ꯆꯍꯤꯗ ꯍꯥꯏꯇꯥꯔꯦꯀꯣ ꯑꯗ ꯏꯁꯤꯡꯁ ꯌꯥꯝ ꯆꯥꯎꯋꯤꯗꯅ ꯏꯁꯤꯡꯁꯦ ꯌꯥꯝ ꯆꯥꯎ ꯆꯥꯎꯔ ꯁꯤꯒꯗꯕ ꯍꯟꯇꯛ ꯆꯍꯤꯁꯦ ꯁꯝꯅ ꯍꯥꯏ ꯁꯤꯗꯣꯏꯁꯤꯅ ꯍꯟꯇꯛ ꯆꯍꯤꯅꯦ ꯈꯜꯂꯁꯦꯕ ꯑꯩꯈꯣꯏꯅ ꯇꯨ ꯊꯥꯎꯖꯟ ꯇ꯭ꯋꯇꯤ ꯐꯥꯏꯚꯀꯨꯝꯕ ꯍꯥꯏꯇꯥꯔꯅꯦ ꯑꯗꯨꯗ ꯑꯩꯁꯦ
ꯎꯝ
ꯆꯥꯗꯣꯡꯗ ꯏꯃꯥꯟꯅꯕꯤ ꯃꯌꯥꯝ ꯇꯧꯔꯒ ꯏꯃꯥꯟꯅꯕꯤꯒꯤ ꯃꯣꯏ ꯃꯧꯁꯤꯡ ꯃꯥꯏ ꯃꯥꯏ ꯅꯨꯄꯥ ꯍꯥꯏꯇꯥꯔꯦꯀꯣ ꯌꯥꯎꯋꯦꯕꯀꯣ ꯑꯩꯈꯣꯏꯒꯤ ꯕꯦꯁꯦ ꯌꯥꯝꯅ ꯃꯧ ꯂꯣꯏ ꯑꯣꯏꯅꯔꯦꯗꯅ ꯑꯣꯏꯅꯔꯦꯕ
ꯎꯝ
ꯑꯗ ꯆꯠꯄꯁꯤꯗ ꯑꯩꯗꯤ ꯇꯣꯡꯖꯔꯣꯏ ꯇꯣꯡꯖꯔꯣꯏ ꯍꯥꯏꯀꯣ ꯍꯤꯁꯦ ꯑꯗꯨꯒ ꯆꯔꯆ ꯃꯇꯣꯟꯗꯣ ꯑꯗꯨꯐꯧ ꯆꯠꯇꯣꯏꯅꯦꯕ ꯑꯩꯈꯣꯏꯁꯦꯀꯣ ꯑꯩꯗꯤ ꯈꯪꯗꯦꯀꯣ ꯑꯗꯨꯐꯥꯎ ꯆꯠꯈꯟꯅꯤ ꯁꯣꯏꯅ ꯈꯟꯗꯦꯕ ꯑꯗꯨꯝ ꯈꯔ ꯊꯧꯔꯒ ꯑꯗꯨꯝ ꯍꯜꯂꯛꯇꯣꯏꯕꯩ ꯅꯤꯡꯕ ꯀꯃꯥꯏꯅ ꯇꯧꯒꯦꯗꯅꯦ ꯃꯣꯏꯒꯤꯗꯤ ꯂꯥꯏꯐ ꯖꯦꯀꯦꯠ ꯀꯝꯇ ꯄꯤꯗꯦꯀꯣ ꯍꯤꯁꯦ ꯃꯣꯇꯣꯔꯕꯣꯠꯅꯤꯀꯣ ꯕꯣꯁꯦ ꯑꯩꯈꯣꯏ ꯇꯔꯥꯅꯤꯊꯣꯏꯁꯦ ꯇꯣꯡꯉꯦ ꯑꯩꯈꯣꯏ ꯅꯨꯄꯤ ꯅꯨꯄꯥ ꯂ ꯌꯥ ꯇꯔꯥꯅꯤꯊꯣꯏꯁꯦ ꯇꯣꯡꯉꯒ ꯇ ꯊꯧꯔꯛꯑꯦ ꯑꯗꯨꯒꯅꯦ ꯑꯩꯅ ꯍꯥꯏꯕ ꯅꯣꯏꯁꯦ ꯁꯨꯝ ꯁꯥꯡꯗꯣꯔꯛꯏꯅꯦ ꯑꯩ ꯀꯤꯕ ꯑꯃ ꯌꯥꯎꯔꯦꯗ ꯑꯩꯈꯣꯏꯗꯤ ꯀꯩꯝꯁ ꯅꯨꯡꯣꯡ ꯅꯨꯡꯁꯤꯤꯠ ꯆ
ꯎꯝ
ꯍꯦꯛꯇ ꯅꯨꯡꯁꯤꯠꯁꯦ ꯅꯪ ꯆꯔꯆ ꯃꯄꯥꯗꯣ ꯅꯣꯏ ꯆꯔꯆ ꯌꯧꯋꯤꯗꯅ ꯃꯣꯏ ꯍꯧꯖꯤꯛ ꯆꯥꯗꯣꯡꯒꯤꯗꯨꯗ ꯆꯔꯆꯁꯦ ꯃꯥꯒꯤ ꯃꯥꯏ ꯃꯇꯣꯒꯤ ꯇ꯭ꯔꯤꯁꯨꯜ ꯑꯩꯈꯣꯏꯒꯤ ꯗꯤꯁꯨꯒꯤ ꯀꯣꯔꯁꯇꯣ ꯗꯤꯁꯨ ꯀꯣꯔꯁꯁꯦ ꯀꯗꯥꯏꯃꯨꯛꯇꯪ ꯁꯥꯡꯅꯤ ꯍꯥꯏꯕꯗ ꯑꯩꯈꯣꯏꯒꯤ ꯈꯨꯗꯣꯝ ꯌꯨꯡꯁꯤꯗꯪ ꯋꯥꯡꯉ ꯂꯤꯈꯠꯂ ꯂꯩꯌꯦꯕ ꯃꯇꯣꯟꯁꯦ ꯏꯁꯤꯡꯒꯤ ꯂ ꯕꯦꯜꯗꯒꯤ ꯈꯪꯕꯥ
ꯎꯝ
ꯑꯗꯨꯒ ꯑꯗꯨꯒꯤ ꯃꯇꯣꯟꯗꯣ ꯆꯔꯥꯛꯁꯨ ꯁꯨꯃꯥꯏꯅ ꯀꯣꯏꯔꯛꯀꯗꯣꯏꯅꯦꯕꯀꯣ ꯀꯣꯏꯔꯛꯑꯒ ꯍꯜꯂꯛꯇꯣꯏ ꯑꯣꯏꯔꯖꯏꯅꯤꯗꯅ ꯃꯣꯏꯗꯤ ꯑꯗꯨꯒꯤ ꯍꯤꯟꯁꯥꯞꯇ ꯆꯠꯂꯤꯕ ꯑꯩꯗꯤ ꯈꯪꯗꯕ ꯑꯗꯨꯒꯅꯦ ꯊꯧꯔꯛꯄ ꯀꯥꯟꯗ ꯐꯖ ꯆꯥꯔꯆ ꯌꯧꯔꯛꯄꯩ ꯇꯥꯏꯃꯤꯗꯅꯦ ꯍꯦꯛꯇ ꯅꯨꯡꯁꯤꯠꯁꯦꯀꯣ ꯑꯔ ꯂꯣꯏꯕꯦꯠꯇ ꯁꯤꯛꯈꯠꯂꯛꯑꯕꯅꯦꯃꯤ ꯑꯩꯁꯦ ꯑꯗ ꯅꯤꯛ ꯄꯗ ꯑꯩ ꯏꯁꯥꯁꯦ ꯀꯩꯅꯣꯝ ꯇꯧꯔꯕꯀꯣ ꯑꯗꯨꯒꯅꯦ ꯅꯨꯡꯁꯤꯠꯁꯦ ꯆ ꯀꯟꯈꯠꯂꯛꯑ ꯀꯃꯥꯏꯅ ꯇꯧꯒꯦꯗ ꯆꯔꯁꯇꯨ ꯁꯨꯃꯥꯏꯅ ꯀꯣꯏꯔꯛꯄꯒ ꯒꯥꯔꯤ ꯀꯩꯅꯣꯁꯦ ꯃꯣꯇꯣꯔꯕꯨꯠꯁꯦ ꯃꯨꯠꯈ꯭ꯔꯕ ꯑꯩꯈꯣꯏꯒꯤ ꯊꯧ ꯌꯥꯗ꯭ꯔꯕ ꯑꯗꯩꯗꯤ ꯑꯩꯈꯣꯏꯗꯤ ꯑꯩꯗꯤ ꯍꯦꯛꯇ ꯃꯍꯟꯁꯦ ꯁꯨꯔꯑꯣ ꯂꯣꯏꯔꯦꯗꯅ ꯉꯁꯤꯗꯤ ꯑꯩꯗꯤ ꯑꯩꯗꯤ ꯑꯩ ꯈꯜꯂꯦ ꯏꯔꯥꯛꯅꯔꯦ ꯋꯥꯈꯜ ꯑꯗꯨꯝ ꯂꯩꯈ꯭ꯔꯦꯕ ꯑꯩꯗꯤ ꯃꯣꯇꯣꯔꯕꯣꯠꯁꯦ ꯃꯨꯠꯈ꯭ꯔꯔꯤꯅꯦ ꯏꯁꯇꯥ ꯆ ꯆꯥꯎꯍꯥꯎꯗ꯭ꯔꯕꯗꯣ ꯑꯗꯨꯝ ꯊꯧ ꯂꯩꯔꯦ ꯑꯗꯩꯗꯤ ꯁꯤꯗꯤ ꯀꯃꯥꯏꯅ ꯇꯧꯅꯤ ꯁꯤꯗꯤ ꯀꯃꯥꯏꯅ ꯇꯧꯅꯤ ꯑꯇꯣꯞꯄ ꯍꯤ ꯀꯧꯔꯣ ꯁꯤꯅꯦꯕ ꯑꯩꯗꯤ ꯑꯩꯗꯤ ꯁꯨꯡ ꯉꯝꯃꯔꯣꯏ ꯅꯪꯒꯤ ꯁꯨꯃꯥꯏꯅ ꯁꯤꯤꯡ ꯃꯤ ꯆꯔꯁ ꯃꯅꯥꯛꯀꯤ ꯃꯇꯣꯟꯗꯨꯗꯅꯤ ꯂꯩꯁꯦ ꯑꯩꯈꯣꯏꯅ ꯑꯩꯗꯤ ꯍꯦꯛꯇ ꯖꯒꯠꯀꯤ ꯂꯥꯏꯁꯦ ꯈꯣꯏꯔꯝꯃꯦꯕꯀꯣ ꯑꯩ ꯑꯁ ꯅꯗ ꯖꯥꯒꯠꯀꯤ ꯂꯥꯏꯁꯦ ꯈꯣꯏꯔꯝꯃꯒ ꯑꯩ ꯏꯁꯥꯁꯦ ꯀꯨꯆꯨ ꯀꯨꯃꯦꯟꯒꯁꯦ ꯀꯩꯅꯣꯝ ꯇꯧꯈ꯭ꯔꯕ ꯕꯅꯤꯏꯁꯦ
ꯎꯝ
ꯑꯗꯨꯒ ꯅꯨꯡꯁꯤꯠꯁꯦ ꯑꯔ ꯍꯥꯏꯕ ꯀꯦ ꯇꯗ ꯎꯔꯨꯔꯒ ꯏꯁꯤꯡꯁꯦ ꯃꯅꯨꯡꯁꯤꯗꯅ ꯀꯟꯕ ꯏꯔꯩ ꯈꯨꯔꯀꯟꯁꯦ ꯑꯁ ꯑꯗꯨ ꯑꯩ ꯑꯩ ꯍꯧꯖꯤꯛꯐꯥꯎ ꯑꯩ ꯀꯤꯔꯤ ꯍꯥꯏꯁꯤꯅꯤꯀꯣ ꯑꯗꯨꯒꯅꯦ ꯎꯆꯦꯅꯥꯆꯅ ꯑꯩꯁꯤ ꯂꯥꯏ ꯈꯨꯣꯏꯔꯝꯃꯦ ꯂꯣꯏ ꯇꯧ ꯑꯗꯨꯗ ꯋꯥ ꯃꯟꯁꯦ ꯑꯝꯇ ꯉꯥꯡꯅꯗ꯭ꯔꯦ ꯑꯩꯈꯣꯏ ꯇꯔꯥꯅꯤꯊꯣꯏꯁꯦ ꯀꯤꯔꯕꯗꯣ ꯀꯅꯥ ꯏꯔꯣꯏꯕ ꯍꯩꯕ ꯍꯩꯇꯕ ꯄꯨꯝꯅꯃꯛꯁꯨ ꯀꯤꯔꯦꯕ ꯉꯁꯥꯏꯒꯤ ꯃꯣꯇꯣꯔꯕꯨꯠꯇꯨ ꯃꯨꯊꯣꯛꯈ꯭ꯔꯦ ꯆꯔꯆ ꯃꯄꯥꯗꯨꯗ ꯅꯨꯡꯁꯤꯠ ꯆꯦ ꯑꯔꯣꯏꯕꯩ ꯁꯤꯛꯀꯠꯂꯛꯑꯦ ꯊꯧꯔꯤꯕ ꯃꯤꯁꯨ ꯑꯗꯨꯝ ꯍꯤꯟ ꯁꯨꯗ꯭ꯔꯦ ꯑꯗꯩꯗꯤ ꯑꯩꯈꯣꯏꯅ ꯍꯥꯏꯔꯦ ꯅꯪꯁ ꯌꯥꯎꯔꯣꯏꯗꯕ ꯑꯣꯏꯇꯥꯔꯒꯗꯤ ꯐꯣꯟ ꯇꯧꯔꯣ ꯑꯣꯇꯣꯔꯕꯣꯠ ꯃꯐꯝꯗ ꯐꯣꯟ ꯇꯧꯔꯒ ꯑꯩꯈꯣꯏ ꯂꯧꯕ ꯂꯥꯛꯑꯣ ꯁꯤꯅꯦꯕ ꯑꯗꯨ ꯃꯥꯁꯦ ꯉꯥꯏꯍꯥꯛꯇꯪꯁ ꯃꯥꯁꯨ ꯄꯥꯈꯠꯂꯦꯕꯀꯣ ꯑꯗꯩꯗꯤ ꯌꯥꯅꯤ ꯌꯥꯅꯤꯉꯥꯏꯈꯣ ꯉꯥꯏꯍꯥꯛꯇꯪ ꯐꯥꯗꯕꯤꯌꯨ ꯉꯥꯛꯪ ꯐꯊꯕꯤꯌꯨ ꯉꯥꯛꯇꯪ ꯄꯨꯛꯅꯤꯡ ꯐꯥꯗꯕꯤꯌꯨ ꯍꯥꯏꯔꯒ ꯑꯩꯈꯣꯏꯁꯦ ꯆꯔꯆ ꯃꯄꯥꯗꯨꯒ ꯉꯥꯏꯍꯥꯛꯦ ꯂꯦꯞꯄ ꯂꯩꯔꯦꯀꯣ ꯑꯩꯗꯤ ꯍꯦꯛꯇ ꯄ꯭ꯔꯕꯨꯨ ꯏꯕꯨꯡꯉꯣ ꯑꯩꯗꯤ ꯍꯦꯛꯇ ꯈꯣꯏꯔꯝꯕꯗ ꯂꯣꯏꯔꯝꯃꯦ ꯑꯗꯨ ꯎ ꯎꯆꯦ ꯍꯥꯆꯤꯟꯅꯅꯦ ꯎꯝ ꯑꯩꯅ ꯊꯥꯎ ꯂꯣꯏꯈ꯭ꯔꯕ ꯍꯪꯉꯦ ꯅꯠꯇꯦ ꯊꯥꯎ ꯂꯣꯏꯈꯤꯕ ꯅꯠꯇꯦ ꯏꯁꯤꯡ ꯆꯪꯕ ꯃꯥꯜꯂꯤ ꯁꯤꯅꯦ ꯃꯣꯏꯅ ꯍꯥꯏ ꯍꯥꯏꯁꯦ ꯈꯔꯤ ꯏꯁꯤꯡ ꯆꯥꯝꯉꯥꯜꯂꯦ ꯍꯥꯏꯔꯛꯄꯗꯤ ꯑꯩꯗꯤ ꯍꯦꯛꯇ ꯂꯣꯏꯔ ꯏꯟꯒꯁꯦ ꯑꯗꯨꯏ ꯏꯁꯤꯡ ꯆꯪꯝꯉꯥꯜꯂꯦ ꯍꯥꯏꯔꯗꯤ ꯍꯤꯗꯣ ꯏꯁꯤꯡ ꯆꯪꯉꯛꯑꯗꯤ ꯀꯔꯤ ꯐꯤꯕꯝ ꯑꯣꯏꯗꯣꯔꯤ ꯄꯨꯡꯈꯥꯏꯃꯨꯛ ꯆꯠꯂꯦꯕ ꯍꯪꯀꯠ ꯍꯟꯗꯥꯗ ꯄꯨꯡ ꯑꯃ ꯆꯪꯉꯦꯕ ꯍꯧꯖꯤꯛꯀꯤ ꯆꯔꯆ ꯃꯄꯥꯗꯨꯕꯧꯁꯦ ꯑꯗꯨꯒ ꯍꯜꯂꯛꯑꯦ ꯑꯩ ꯍꯜꯂꯛꯄꯗ ꯏꯁꯥꯒꯁꯦ ꯅꯤꯛꯇ ꯑꯝꯇꯣꯏꯕ ꯂꯣꯏꯔꯦ ꯑꯗꯩ ꯑꯩ ꯏꯔꯣꯏꯕꯁꯨ ꯍꯩꯖꯗꯕꯅꯤꯅꯀꯣ ꯀꯤꯌꯦꯕ ꯌꯥꯝꯅ ꯑꯗꯨꯒꯤ ꯆꯍꯤꯗꯨꯒꯤ ꯑꯣꯜꯂꯛꯄꯗꯅꯦꯕ ꯁꯤ ꯀꯩꯅꯣ ꯃꯌꯥꯝ ꯁꯤꯔꯤꯗꯣ ꯃꯤ ꯁꯤꯖꯤꯟ ꯇꯥꯗꯅ ꯏꯔꯥꯛꯅꯗꯅ ꯇꯧꯒꯤ ꯍꯥꯏꯕꯗꯣ ꯑꯗꯨꯗꯒꯤ ꯑꯩ ꯆꯥꯗꯣꯡꯁꯦ ꯑꯝ ꯑꯃꯨꯛ ꯍꯥꯟꯟꯅ ꯑꯩ ꯆꯠꯂꯔꯣꯏ ꯀꯤꯔꯝꯅꯦ ꯏꯁꯤꯡꯁꯤꯃꯨꯛ ꯀꯤꯕ ꯂꯩꯇ꯭ꯔꯦ ꯑꯩ ꯑꯉꯥꯡ ꯑꯣꯏꯔꯤꯉꯩꯗꯖꯨ ꯏꯔꯥꯛꯅꯔꯤꯅꯦ ꯀꯥꯏꯗꯩ ꯀꯥꯏꯗꯒꯤ ꯗꯒꯤꯅꯦ ꯏꯔꯣꯏ ꯑꯩꯈꯣꯏ
ꯇ꯭ꯔꯥꯏꯕꯦꯜ ꯇ꯭ꯔꯥꯏꯕꯦꯜ ꯃꯆꯥꯅ ꯍꯥꯏꯅꯩꯗꯨꯅꯤ ꯏꯁꯤꯡꯗ ꯇꯥꯑ ꯏꯁꯤꯡꯗ ꯏꯔꯥꯡꯅꯗꯣꯏ ꯁꯔꯨꯛ ꯎꯗꯩ ꯇꯥꯒꯦꯗꯣ ꯏꯁꯤꯡꯗꯤ ꯄꯥꯏꯅꯕ ꯌꯥꯎꯗꯦ ꯎꯗꯤ ꯃꯁꯥ ꯄꯥꯜꯂꯤ ꯑꯗꯣ
ꯌꯥꯝ ꯋꯥꯕꯖꯥꯠꯅꯤꯗ ꯏꯁꯤꯡꯗꯒ ꯇꯥꯔ ꯁꯤꯔꯤ ꯃꯤꯁꯤꯡꯖꯦ ꯁꯥꯊꯤꯒꯔꯖꯥꯠꯅꯤ ꯑꯗꯨꯅ ꯑꯩꯗꯤ ꯐꯅꯥ ꯂꯥꯛꯑꯝ ꯂꯥꯏꯐ ꯖꯦꯀꯦꯠ ꯌꯥꯎꯒꯦꯔꯥ ꯌꯥꯎꯔꯣꯏꯒꯦꯔꯥ ꯑꯩꯗꯤꯅꯦ ꯍꯤ ꯇꯣꯡꯕꯩ ꯊꯕꯛꯁꯤ ꯁꯨꯡꯇꯣꯡ ꯇꯧꯖꯔꯣꯏꯅ ꯑꯩ ꯗꯨꯗꯩ ꯑꯗꯨꯝ ꯈꯟꯒꯔꯕꯅꯦ
ꯎꯝ ꯂꯥꯏꯐ ꯖꯤꯀꯦꯠ ꯂꯤꯠꯄꯅꯗꯤ ꯐꯩ ꯁꯦꯞꯇꯤ ꯈꯔꯗꯁꯨ ꯑꯣꯏꯗꯅ
ꯍꯣꯏ ꯁꯦꯞꯇꯤ ꯑꯣꯏꯕꯨꯗꯤ ꯑꯣꯏꯅꯤ ꯐꯅꯌꯥꯝꯅ ꯂꯥꯏꯞ ꯖꯦꯀꯦꯠ ꯄꯤꯔꯁꯨ ꯑꯩꯗꯤ ꯅꯨꯡꯉꯥꯏꯅꯤ ꯍꯥꯏꯔꯁꯨ ꯑꯩꯗꯤ ꯆꯠꯈ꯭ꯔꯔꯣꯏ ꯋꯥꯁꯛꯈ꯭ꯔꯕꯅꯤ ꯑꯩ ꯃꯗꯨꯒꯤ ꯆꯥꯗꯣꯡꯒꯤ ꯊꯧꯗꯣꯛꯇꯩ ꯑꯩ ꯅꯤꯛꯈ꯭ꯔꯦꯕ ꯏꯁꯥꯁꯦ ꯍꯦꯛꯇ
ꯏꯁꯤꯡꯁꯤ ꯏꯁꯤꯡ ꯅꯪ ꯆꯔꯁ ꯍꯥꯏꯗꯣ ꯑꯩꯈꯣꯏꯅ ꯌꯦꯡꯉꯨ ꯀꯣ ꯕꯤꯗꯤꯑꯣ ꯀꯩꯀꯩ ꯍꯥꯟꯅ ꯂꯩꯔꯝꯕꯩ ꯐꯤꯕꯝꯗꯨ ꯎꯕ ꯃꯇꯝꯗ ꯆꯤꯡ ꯑꯅꯤꯒꯤ ꯀꯥꯛꯇꯨꯗ ꯂꯩꯗꯣ ꯑꯛꯀꯤ ꯃꯇꯤꯛ ꯋꯥꯡꯒꯔꯕꯅꯦꯕ ꯆꯔꯁꯇꯨꯒꯤ ꯃꯇꯣꯟ ꯍꯥꯏꯁꯦ ꯑꯗꯨꯒꯤ ꯂꯦꯞꯇꯣ ꯃꯅꯨꯡꯗ ꯂꯩꯔꯤꯅꯦꯕ ꯑꯗꯨ ꯑꯩꯈꯣꯏ ꯇꯥꯈ꯭ꯔꯒꯗꯤ ꯍꯤꯡꯕꯩ ꯋꯥ ꯂꯩꯇ꯭ꯔꯦꯗꯅ ꯑꯗꯨ ꯍꯤꯡꯗ꯭ꯔꯤꯗꯨꯅꯦꯕ ꯃꯌꯥꯝ ꯑꯃ ꯁꯤꯗꯅ ꯏꯔꯛꯅꯗꯅ ꯑꯗꯨꯗꯨꯅ ꯑꯗꯩ ꯑꯩꯗꯤ ꯑꯃꯨꯛꯈꯛ ꯁꯨꯃꯨꯛ ꯈꯤꯈ꯭ꯔꯦꯕ ꯂꯣꯛꯇꯥꯛ ꯄꯥꯠꯇ ꯑꯗꯨꯅ ꯌꯥꯝ ꯑꯉꯥꯡ ꯑꯣꯏꯔꯤ ꯇꯥꯛ ꯄꯥꯠꯀꯤꯗꯅ ꯑꯩꯈꯣꯏꯅ ꯁ꯭ꯀꯨꯜꯒꯤ ꯑꯦꯛꯁꯀꯔꯁꯟ ꯆꯠꯄ ꯍꯥꯏꯇꯥꯔꯦꯅꯦꯀꯣ ꯑꯗꯨꯗꯩ ꯁꯀꯨꯜꯒꯤ ꯂꯝ ꯀꯣꯏꯕ ꯆꯠꯂꯤꯅꯦꯅ ꯑꯣꯖꯥ ꯃꯌꯥꯝꯅ ꯄꯨꯕꯗꯨꯗ ꯑꯩꯈꯣꯏꯁꯦ ꯑꯗꯨꯗꯗꯤ ꯃꯣꯇꯣꯔꯕꯣꯠꯅ ꯍꯤꯅꯤꯗꯅ ꯍꯤ ꯇꯧꯔꯒ ꯑꯩꯈꯣꯏ ꯃꯔꯤ ꯃꯉꯥ ꯇꯣꯡꯕ ꯑꯗ ꯇꯣꯡꯕꯁꯤꯗ ꯑꯉꯥꯡꯅꯤꯅ ꯑꯩꯈꯣꯏꯗꯤ ꯈꯪꯄꯣꯠꯇꯦꯗꯅ ꯀꯃꯥꯏꯅ ꯇꯧꯒꯦꯗ ꯃꯣꯏ ꯑꯇꯣꯞꯄ ꯁꯥꯏꯠꯇ ꯄꯥꯈꯪ ꯃꯆꯥ ꯏꯟꯈꯠꯂꯛꯄ ꯑꯉꯥꯡ ꯃꯆꯥ ꯆꯍꯤ ꯅꯣꯏꯃꯛ ꯅꯣꯏꯒꯨꯝꯕꯒꯤ ꯕꯦꯁ ꯍꯥꯏꯒꯗ꯭ꯔꯥ ꯈꯪꯗꯦꯅꯦ ꯃꯇꯝꯗꯣ ꯑꯩꯈꯣꯏꯅ ꯀ꯭ꯂꯥꯁ ꯐꯥꯏꯞ ꯁꯤꯛꯁ ꯀꯥꯔꯤꯕ ꯆꯍꯤ ꯇꯔꯥꯝꯊꯣꯏ ꯇꯔꯥꯏꯟꯊꯣꯏꯒ ꯍꯥꯏꯔꯛꯄꯩ ꯇꯥꯏꯃꯤꯡꯀꯣ ꯑꯗꯨꯗ ꯃꯣꯏꯁꯨ ꯇꯣꯡꯉ ꯂꯥꯛꯄꯁꯤꯗ ꯑꯕꯦꯟꯃ ꯑꯕꯦꯟꯃ ꯐꯣꯇꯣ ꯀꯥꯞꯄꯤꯒꯦ ꯐꯣꯇꯣ ꯀꯥꯞꯄꯤꯒꯦ ꯀꯥꯏꯅ ꯁꯨꯝ ꯁꯥꯏꯠꯇꯒꯤ ꯂꯣꯛꯇꯥꯛ ꯄꯥꯠꯇ ꯁꯨꯝ ꯃꯄꯥꯟꯗ ꯇꯧꯕꯗꯨꯗꯥ ꯑꯩꯈꯣꯏꯁꯨ ꯍꯔꯥꯎꯕꯣꯏ ꯀꯩꯕꯣꯏ ꯍꯦꯛꯇ ꯅꯥꯀꯟ ꯑꯝꯗꯒꯤ ꯅꯥꯀꯟ ꯑꯃꯗ ꯄꯨꯂꯞ ꯊꯩꯖꯤꯟꯕꯅꯦꯕ ꯍꯦꯛꯇ ꯍꯤꯁꯦ ꯁꯨꯃꯥꯏꯅ ꯆꯣꯞ ꯑꯅꯥ ꯍꯦꯛꯇꯥ ꯅꯀꯟ ꯑꯃꯥ ꯆꯦꯞꯊꯕꯅꯤꯅ ꯍꯦꯛꯇ ꯑꯗꯩꯗꯤ ꯍꯤ ꯍꯣꯜꯂꯤꯕ ꯅꯨꯄꯥꯗꯨꯗꯤ ꯈꯪꯖꯕꯄꯣꯠꯇꯦ ꯑꯍꯟꯅꯤꯅꯦꯀꯣ ꯍꯤꯁꯦ ꯆꯦꯞꯊꯔꯛꯄꯗꯨꯗ ꯃꯥꯁꯦ ꯈꯪꯌꯦꯡ ꯌꯦꯡꯊꯣꯔꯛꯄꯗꯨꯅꯦ ꯑꯕꯦꯝꯃ ꯁꯤꯕ ꯇꯥꯔꯦ ꯁꯤꯕ ꯇꯥꯔꯦꯅꯦ ꯉꯥ ꯈꯨꯟꯅꯩꯗꯨꯗꯤ ꯌꯥꯔꯔꯣꯏꯅꯅꯦ ꯑꯗꯨꯒꯅꯦ ꯅꯥꯀꯟꯗ ꯑꯃꯨꯛ ꯍꯧꯗꯣꯛꯑ ꯅꯥꯀꯟ ꯅꯥꯀꯟꯗ ꯑꯃꯨ ꯐꯝꯃꯜꯂꯦ ꯑꯗꯩ ꯑꯩꯁꯦ ꯏꯁꯥꯁꯦ ꯑꯗꯨꯗꯁꯨ ꯑꯗꯨꯝ ꯑꯉꯥꯡ ꯑꯣꯏꯔꯤꯉꯩ ꯀꯤꯈ꯭ꯔꯕꯅꯦꯕ ꯑꯗꯩꯩꯅꯦ ꯑꯉꯥꯡ ꯑꯣꯏꯃꯤꯅ ꯋꯥꯈꯟꯗꯣ ꯀꯥꯎꯒꯔꯦꯗꯅ ꯆꯥꯎꯔꯛꯑꯕꯅꯤꯅ ꯑꯃꯥꯏ ꯇꯧꯋꯤ ꯑꯗꯨꯅꯅꯦ ꯍꯤꯁꯦ ꯏꯁꯤꯡꯗꯤ ꯏꯁꯤꯡꯁꯤꯃꯨꯛ ꯀꯤꯕꯗꯤ ꯑꯩ ꯂꯩꯇ꯭ꯔꯦ ꯏꯁꯤꯡꯒ ꯆꯥꯎꯔꯗꯤ ꯑꯩꯗꯤ ꯍꯤꯡꯕꯩ ꯋꯥ ꯂꯩꯇꯦ